ꯍꯜꯂꯣ꯫
ꯍꯜꯂꯣ ꯇꯥꯕ꯭ꯔꫭ꯫ ꯏꯁ ꯀꯃꯥꯏ ꯀꯃꯥꯏ ꯇꯧꯔꯤꯒꯦ ꯅꯪꯕꯣ꯫
ꯈꯪꯗꯦꯗ ꯑꯗꯨꯝ ꯄꯪꯂꯩ ꯃꯔꯩꯔꯤꯗ ꯍꯧꯖꯤꯛꯀꯥꯟꯁꯦ ꯂꯝꯕꯤꯗ ꯃꯤ ꯆꯠꯄꯥ ꯌꯦꯡꯉꯤ꯫
ꯂꯝꯕꯤꯗ ꯃꯤ ꯆꯠꯄꯥ ꯌꯦꯡꯉꯦ ꯅꯪ ꯗ꯭ꯔꯥꯒꯟ ꯐ꯭ꯔꯨ ꯇꯨ ꯀꯌꯥꯝ ꯀꯌꯥꯝ ꯄꯥꯜꯂꯒꯦ ꯍꯧꯖꯤꯛꯀꯥꯟ꯫
ꯗ꯭ꯔꯥꯏꯒꯟ ꯐ꯭ꯔꯨꯠꯇꯣ ꯃꯉꯥ ꯑꯃꯗꯤ ꯄꯥꯜꯂꯦ ꯃꯨꯟꯗ꯭ꯔꯤꯗ꯫
ꯃꯨꯟꯗꯔꯤꯌꯦ ꯑꯩ ꯄꯤꯔꯛꯑꯣ ꯍꯥꯏꯒꯦ ꯇꯧꯔꯤꯅꯤꯅꯦ ꯂꯩꯍꯟꯗꯣꯏꯔꯣ ꯄꯩꯁꯒ ꯍꯥꯏꯔꯛꯇꯧ ꯃꯥꯜꯂꯤ ꯅꯪ꯫
ꯑꯍꯥꯟꯕꯩꯁꯤꯒꯤ ꯑꯍꯥꯟꯕꯩꯁꯤꯗꯤ ꯊꯥꯕꯤꯔꯒꯦ ꯃꯇꯨꯡꯗꯩꯗꯤ ꯂꯧꯔꯒꯦ꯫
ꯂꯨꯄꯥ ꯀꯌꯥ ꯀꯌꯥ ꯑꯣꯏꯗꯣꯏꯅꯣ ꯗ꯭ꯔꯥꯏꯒꯟ ꯐ꯭ꯔꯨꯏꯠ ꯑꯃꯗ꯫
ꯗ꯭ꯔꯥꯏꯒꯟ ꯐ꯭ꯔꯨꯠ ꯑꯃꯗꯗꯤ ꯑꯣꯏꯔꯣꯏ ꯑꯥ ꯀꯦꯖꯤꯗ ꯂꯨꯄꯥ ꯆꯅꯤꯌꯥꯡꯈꯩ ꯇꯧꯊꯔꯁꯤ ꯀꯩꯅꯣ꯫ ꯃꯌꯥꯝꯗꯩ ꯃꯌꯥꯝꯗꯩ ꯈꯔ ꯇꯥꯔꯒ꯫
ꯃꯌꯥꯝꯅ ꯀꯌꯥ ꯀꯌꯥ ꯄꯤꯅꯕꯗꯣ꯫
ꯃꯌꯥꯝꯒꯤ ꯆꯍꯨꯝ ꯄꯤꯕ ꯌꯥꯎꯏ ꯆꯍꯨꯝ ꯌꯥꯡꯈꯩ ꯄꯤꯕ ꯌꯥꯎꯏ꯫
ꯌꯥꯗꯥꯏꯗ ꯕꯤꯖꯤꯅꯦꯁ ꯍꯧꯔꯛꯄꯁꯤꯗꯤ ꯀꯔꯕꯥꯔ ꯍꯧꯔꯛꯄꯁꯤꯗꯤ ꯅꯪ ꯄꯥꯝꯕꯤ ꯀꯌꯥ ꯄꯨꯟꯅ ꯊꯥꯔꯤꯅꯣ꯫
ꯌꯥꯝꯗ꯭ꯔꯤꯗ ꯄꯥꯝꯕꯤꯁꯦ ꯎꯝ ꯎꯝ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ꯫ ꯄꯥꯝꯕꯤ ꯇꯔꯥꯅꯤꯊꯣꯏ ꯈꯛꯇꯅꯤ ꯍꯧꯕꯅ ꯑꯍꯨꯝ ꯈꯛꯇꯪ ꯍꯧꯗ ꯉꯥꯏꯔꯤ꯫
ꯑꯣ ꯃ ꯃ ꯃꯍꯩ ꯄꯥꯟꯕꯅ ꯃꯔꯤ ꯈꯛꯇꯪ ꯄꯥꯟꯕꯥꯟꯗ ꯉꯥꯏꯔꯤꯕ꯫
ꯃꯍꯩ ꯄꯥꯟꯕ ꯃꯔꯤꯔ ꯃꯉꯥꯔ ꯈꯛꯇ ꯄꯥꯟꯕꯥꯟꯗꯉꯥꯏꯗ ꯑꯩ ꯍꯟꯗꯛꯇꯤ ꯃꯣꯏꯒꯤ ꯁꯟꯊꯤ ꯅꯨꯡꯊꯤꯒꯗꯣ ꯈꯣꯝꯃꯨꯔꯗꯕꯅꯦ ꯍꯦꯛꯇ꯫ ꯎꯝ ꯁꯟ ꯃꯊꯟꯗ ꯏꯅ ꯏꯟꯅꯔꯒ ꯕꯦꯖꯟ ꯑꯃ ꯄꯥꯏꯔꯒ
ꯐꯅꯦ ꯑꯗꯨꯅ
ꯃꯊꯤ ꯐꯥꯔꯛꯄ ꯉꯥꯏꯕꯗꯣ꯫
ꯍꯧꯖꯤꯛꯀꯥꯟꯗꯤ ꯁꯟꯊꯤꯁꯦ ꯐꯪꯕ ꯋꯥꯔꯦꯕ ꯁ꯭ꯋꯥꯏꯗꯗꯤ꯫
ꯑ ꯆꯥꯎꯈꯠꯂꯕ ꯃꯇꯝꯅꯤꯅ ꯁꯟꯒ ꯑꯃꯕꯨꯛ ꯎꯒꯤꯗ꯭ꯔꯦꯗ
ꯃꯥꯅꯦ ꯑꯗꯩ ꯍꯧꯖꯤꯛꯀꯥꯟꯒꯤ ꯁꯟ ꯍꯥꯏꯔꯣ ꯃꯈꯣꯡ ꯍꯥꯝꯊꯕ ꯃꯥꯟꯕ ꯉꯥꯛꯇꯅꯦꯕ ꯄꯨꯡ ꯆꯥꯏꯅꯦꯕ ꯆꯥꯏꯔꯤꯖꯦ ꯃꯈꯣꯡ ꯍꯥꯝꯕ ꯊꯥꯏꯅꯗꯤ ꯄꯨꯝ ꯄꯨꯝ ꯄꯨꯝꯅ ꯄꯨꯝꯅ ꯇꯥꯏꯌꯦꯗꯅ ꯂꯥꯛ ꯄ ꯍꯥꯏꯗꯤ ꯂꯝꯕꯤ ꯆꯠꯄꯗꯒ ꯊꯦꯡꯅꯅꯕꯁꯦ ꯍꯟꯊꯤꯖꯦ ꯃꯄꯨꯝ ꯃꯄꯨꯝ ꯄꯨꯟꯖꯟꯂꯒ ꯇꯥꯕꯅꯦꯕ
ꯃꯣꯏꯁꯦ ꯆꯥꯕꯗ ꯈꯔ ꯇꯨꯝꯗꯕ ꯍꯥꯏꯇꯥꯔꯦ꯫
ꯑꯣ ꯑꯣ꯫ ꯇꯨꯝꯕꯗ ꯐꯩꯖꯨꯞꯀ ꯁꯨꯞꯇ ꯖꯥꯠꯂꯣ ꯏꯪꯕꯒꯤ ꯃꯈꯣꯡ ꯍꯥꯝꯗꯕꯒꯨꯝꯕ ꯑꯣꯏꯔꯝꯅꯤ꯫
ꯆꯥ ꯆꯥꯕ ꯍꯦꯟꯖꯟꯕꯁꯨ ꯑꯣꯏꯔꯝꯕ ꯌꯥꯏ꯫
ꯑꯣꯀꯦ ꯑꯣꯀꯦ ꯆꯥꯕ ꯍꯦꯟꯖꯟꯕ ꯃꯌꯥꯝꯅ ꯂꯪꯊꯣꯛꯄ ꯑꯃꯣꯠ ꯑꯀꯥꯏ ꯃꯌꯥꯝ ꯆꯥꯁꯟꯕ ꯑꯗꯨꯒꯨꯝꯕ ꯃꯌꯥꯝꯗꯨꯗꯩ ꯑꯣꯏꯔꯛꯀꯗꯣꯏꯅꯤꯅꯦ꯫
ꯑꯗꯨꯅꯦ ꯍꯥꯏꯖꯦ ꯌꯥꯗ꯭ꯔꯦ꯫
ꯑꯗꯨꯗꯒꯤ ꯍꯧꯖꯤꯛꯀꯥꯟꯗꯤ ꯑꯃꯨꯛ ꯏꯟꯖꯥꯡ ꯅꯥꯄꯤ ꯀꯩꯀꯩꯗ ꯍꯥꯏꯔꯁꯨ ꯍꯥꯔꯅꯅꯨꯡ ꯃꯌꯥꯝ ꯍꯥꯞꯄꯅꯤꯅ
ꯑꯗꯨꯅꯤꯅꯦ꯫
ꯎꯝ ꯑꯗꯨ ꯃꯣꯏꯗꯕꯧ ꯑꯗꯨꯃꯥꯏꯅ ꯇꯧꯔꯤꯅꯦ ꯑꯩꯈꯣꯏ ꯃꯤꯑꯣꯏꯕꯅ ꯆꯥꯔꯤꯕ ꯆꯤꯟꯖꯥꯛ ꯃꯌꯥꯝꯖꯤꯖꯨ ꯑꯗꯨꯃꯥꯏꯅ ꯇꯧꯔꯝꯃꯣꯏ ꯍꯥꯏꯕ ꯂꯩꯇꯦꯕ ꯏꯁꯥꯗꯗꯤ ꯑꯍꯣꯡꯕ ꯈꯔꯗꯤ ꯂꯩꯔꯝꯗꯣꯏꯅꯦ ꯍꯧꯖꯤꯛ꯫ ꯀꯤ ꯍꯥꯔ ꯍꯥꯞꯄ ꯃꯌꯥꯝꯁꯦ ꯆꯥꯕꯗ
ꯑꯗꯣ ꯑꯩꯈꯣꯏꯅ ꯈꯪꯗꯕꯩ ꯋꯥꯅꯤ ꯃꯅꯨꯡꯗꯗꯤ ꯂꯣꯏꯔꯕ ꯖꯥꯠꯅꯤꯗ꯫
ꯎꯝ꯫
ꯃꯊꯥꯏ ꯊꯥꯏꯅꯒꯤ ꯃꯊꯥꯏ ꯊꯥꯏꯅꯒꯤ ꯑꯍꯟꯒꯩꯅ ꯌꯥꯝ ꯀꯨꯏ ꯀꯨꯏꯅ ꯍꯤꯡꯉꯤꯖꯦ ꯃꯣꯏꯒꯤꯅ ꯍꯥꯔ ꯌꯥꯎꯗꯕꯗꯣ ꯆꯥꯕ꯫
ꯑꯗꯨꯒ ꯍꯥꯔ ꯌꯥꯎꯗꯕꯤꯖꯨ ꯆꯥꯔꯦ ꯑꯗꯩꯗꯒꯤ ꯑ ꯊꯕꯛꯁꯨ ꯂꯣꯏꯅ ꯁꯨꯅꯔꯦ ꯍꯨꯃꯥꯡ ꯇꯥꯍꯜꯂꯦꯗꯅ꯫
ꯑꯗꯩ ꯏꯁꯤꯡ ꯅꯨꯡꯁꯤꯠꯁꯨ ꯑꯗꯨꯝ ꯐꯔꯦ ꯍꯧꯖꯤꯛꯀꯤꯁꯤꯅ ꯆꯥꯕꯒ ꯇꯨꯝꯕꯒ ꯆꯥꯕꯒ ꯇꯨꯝꯕꯒ ꯍꯥꯔ ꯃꯔꯛꯁꯤꯗ ꯑꯗꯨꯗꯒꯤ ꯑꯃꯨꯛ ꯏꯅꯔꯖꯤ ꯌꯥꯎꯗ꯭ꯔꯕꯅꯤꯅ ꯊꯕꯛ ꯀꯖꯦ ꯀꯌꯥ ꯇꯧꯕ ꯉꯝꯗ꯭ꯔꯕꯅꯤꯅ ꯇꯨꯝ ꯕꯣꯌꯣ ꯕ꯭ꯔꯣꯏꯂꯔ ꯇꯥꯔ ꯇꯣꯛꯄꯅꯦꯃꯤ꯫
ꯎꯝ꯫ ꯕꯦꯔꯥꯅꯤ ꯄꯥꯝꯕꯤꯃꯛꯇ ꯑꯣꯏꯔꯁꯨ ꯊꯨꯅ ꯆꯥꯎꯅꯕ꯫ ꯊꯨꯅ ꯌꯣꯟꯅꯕ꯫ ꯍꯥꯏꯗꯤ ꯌꯥꯝ ꯐꯅꯕ ꯃꯑꯣꯡꯗ ꯉꯥꯛꯇꯅꯦꯕ ꯍꯧꯖꯤꯛ ꯍꯥꯔ ꯍꯥꯞꯅꯩꯖꯦ ꯅꯠꯇ꯭ꯔꯥ꯫ ꯍꯥꯟꯅꯗꯤ ꯑ ꯍꯥꯔ ꯍꯥꯞꯄꯦ ꯍꯥꯏꯔꯖꯨ ꯌꯦꯟ ꯌꯦꯟ ꯃꯊꯤꯒꯨꯝꯕ ꯌꯦꯡꯒꯣꯟꯗꯒꯤ ꯂꯧꯊꯣꯛꯑꯒ ꯈꯔ ꯆꯥꯏꯕꯀꯣ꯫ ꯑꯗꯨꯒꯨꯝꯕꯗꯣ ꯁꯟꯊꯤꯒꯨꯝꯕ ꯑꯗꯨꯃꯥꯏꯅ ꯁꯨꯝ ꯈꯔ ꯈꯔ ꯆꯥꯏꯅꯕꯅꯦꯕ ꯍꯧꯖꯤꯛꯇꯤ ꯂꯣꯏꯔꯦ꯫ ꯕꯦꯔꯥ ꯇꯥꯔꯦ꯫ ꯏꯟꯖꯥꯡ ꯅꯥꯄꯤ ꯂꯩꯕꯗꯖꯨ ꯌꯥꯝ ꯐꯖꯔꯗꯤ ꯂꯩꯅꯗ꯭ꯔꯦꯕ ꯍꯥꯔ ꯍꯥꯞꯄꯝꯒꯅꯤꯅ꯫
ꯏꯪ ꯏꯟꯖꯥꯡ ꯅꯥꯄꯤ ꯂꯩꯕꯗ ꯇꯤꯟꯅ ꯈꯔ ꯆꯥꯕꯗꯣ ꯂꯩꯌꯣ ꯁꯤꯅꯤ꯫ ꯍꯧꯖꯤꯛ ꯑꯃꯨꯛ ꯍꯥꯏꯅ ꯈꯜꯂꯤꯛꯏꯖꯦ ꯍꯥꯏꯕꯗꯤ ꯇꯤꯟꯗꯨꯅ ꯆꯥꯔꯦ ꯍꯥꯏꯗꯣ ꯃ ꯇꯤꯟꯗꯨꯅ ꯆꯥꯔꯤꯗꯣ ꯆꯥꯕ ꯌꯥꯔꯕ ꯄꯣꯠ ꯑꯣꯏꯔꯕꯅꯦꯕ꯫
ꯖꯄꯥꯟꯅꯤ ꯎꯝ꯫
ꯅꯨꯡ ꯌꯥꯎꯗ꯭ꯔꯕꯅꯦ ꯑꯗꯨꯗꯨꯅ ꯇꯤꯟꯒꯨꯝꯕꯅ ꯆꯥꯗꯕ ꯇ꯭ꯔꯦꯛ ꯇ꯭ꯔꯦꯛ ꯇ꯭ꯔꯦꯛ ꯂꯥꯎꯕ ꯄꯣꯠꯁꯤꯅꯤ ꯀꯤꯔꯤꯖꯦ ꯍꯧꯖꯤꯛ꯫
ꯎꯝ꯫ ꯑꯗꯨꯖꯨ ꯑꯩꯈꯣꯏ ꯊꯥꯏꯅꯒꯤ ꯃꯇꯝꯗ ꯄꯥꯝꯕꯤꯖꯦ ꯆꯥꯕ ꯌꯥꯏ ꯍꯥꯏꯔꯗꯤ ꯁꯥ ꯉꯥꯁꯤꯡꯅ ꯆꯥꯕꯗꯨ ꯑꯨꯔꯒ ꯑꯩꯈꯣꯏꯅ ꯆꯥꯕꯗꯅ ꯀꯩꯝ ꯇꯧꯗꯦꯕ ꯅꯠꯇ꯭ꯔꯒꯗꯤ ꯁꯤ ꯁꯤꯕ ꯃꯌꯥꯝ ꯌꯥꯎꯔꯝꯗꯣꯏꯅꯦꯕ ꯅꯠꯇ꯭ꯔꯥ꯫
ꯌꯥꯎꯗꯣꯏꯅꯤꯅꯦ ꯑꯗꯨꯗꯒꯤ ꯃꯣꯏꯒꯤ ꯁꯥ ꯉꯥꯅ ꯇꯥꯕ ꯌꯥꯔꯦ ꯆꯥꯔꯦꯅ ꯆꯥꯁꯜꯂꯨꯕꯗꯖꯨ ꯑꯃꯨꯛ ꯃꯤꯒ ꯆꯥꯟꯅꯗꯗꯅ ꯑꯃꯨꯛ ꯁꯤꯕꯁꯨ ꯃꯌꯥꯝ ꯑꯃꯨꯛ ꯌꯥꯎꯔꯝꯗꯣꯏꯅꯤ꯫
ꯌꯥꯎꯔꯝꯗꯣꯏꯅꯤ꯫ ꯑꯗꯨꯒꯨꯝꯕꯖꯨ ꯂꯩꯗꯣꯏꯔꯣ ꯁꯥ ꯉꯥꯅꯖꯨ ꯆꯥꯕ ꯌꯥꯕ ꯃꯤꯅꯗꯤ ꯆꯥꯕ ꯌꯥꯗꯕ꯫
ꯂꯩ꯫
ꯏꯁ ꯇꯝꯖꯤꯜꯂꯨꯔꯦ꯫
ꯂꯨꯔꯤ ꯂꯨꯔꯤ ꯑꯗꯨꯗꯒꯤ ꯑꯩꯈꯣꯏꯒꯤ ꯑꯩꯈꯣꯏꯒꯤ ꯍꯧꯖꯤꯛꯀꯥꯟꯖꯤ ꯌꯨꯝ ꯌꯨꯝꯗ ꯏꯟꯁꯥꯡ ꯅꯥꯄꯤꯖꯤ ꯈꯔ ꯈꯔ ꯊꯥꯅꯕꯅ ꯐꯔꯕꯖꯥꯠꯅꯤ꯫
ꯏꯁ ꯀꯗꯥꯏꯗꯒꯤ ꯍꯧꯖꯤꯛ ꯂꯩꯅꯔꯤꯕ ꯂꯝ ꯍꯤꯡꯒꯣꯜ ꯃꯌꯥꯝꯖꯤꯗꯗꯤ꯫ ꯁꯨꯃꯥꯡꯕꯧ ꯐꯪꯅꯗ꯭ꯔꯀꯥꯟꯖꯤꯗ ꯀꯃꯥꯏꯅ ꯏꯟꯖꯥꯡ ꯅꯥꯄꯤ ꯊꯥꯅꯤ꯫
ꯈꯔ ꯈꯔ ꯕꯥꯇꯤꯟꯗ ꯑꯣꯏꯔꯖꯨꯀꯣ ꯑꯗꯨꯝ
ꯍꯣꯏ ꯑꯗꯨꯕꯨꯗꯤ ꯑꯍꯥꯡꯕ ꯖꯒꯥ ꯈꯔꯗ ꯀꯣꯕꯤ ꯈꯪꯗꯦ ꯏꯟꯖꯥꯡ ꯊꯣꯡꯕ ꯌꯥꯕꯀꯣ꯫ ꯑꯗꯨꯗꯒꯤ ꯈꯥꯃꯦꯟ ꯈꯪꯗꯦ ꯁꯤꯒꯨꯝꯕ ꯃꯌꯥꯝꯁꯦ ꯈꯔ ꯈꯔꯗꯤ ꯑꯗꯨꯝ ꯊꯥꯕ ꯐꯩ ꯍꯥꯏꯗꯤ ꯄꯨꯔꯥ ꯄꯣꯠ ꯈꯨꯗꯤꯡꯃꯛ ꯂꯣꯏꯅꯃꯛ ꯀꯩꯊꯦꯜꯗꯒꯤ ꯂꯩꯔꯒ ꯆꯥꯅꯕꯒꯤ ꯃꯑꯣꯡꯗ ꯇꯧꯔꯦ ꯑꯩꯈꯣꯏꯅ ꯑꯉꯥꯡ ꯑꯣꯏꯔꯤꯉꯩ ꯃꯇꯝꯗ ꯂꯥꯏ ꯀꯠꯄꯒꯤ ꯂꯩꯁꯦ ꯀꯩꯁꯨ ꯂꯩꯅꯗꯦꯕ
ꯍꯧꯖꯤꯛꯇꯤ ꯇꯥꯡꯉ‌ꯦ ꯀꯩꯅꯣ ꯂꯥꯏ ꯀꯠꯄꯒꯤ ꯂꯩꯒꯁꯦ ꯑꯩꯅ ꯅꯍꯥꯃꯨꯛ ꯑꯧ ꯐꯥꯒꯤ ꯑꯣꯏꯅ ꯁꯨꯝ ꯀꯩꯅꯣ ꯑꯦ ꯂꯩ ꯌꯣꯜꯂꯤꯅꯦꯅ ꯆꯪꯉ ꯍꯪꯉꯨꯕꯅꯦ ꯃꯣꯏꯒꯤ ꯁꯥꯟꯅꯥꯔꯩ ꯃꯉꯥꯗ ꯂꯨꯄꯥ ꯀꯨꯟ ꯌꯦ ꯑꯗꯨꯗꯤ ꯌꯥꯝ ꯇꯣꯡꯖꯗ꯭ꯔꯣ
ꯁꯅꯥꯔꯩ ꯄꯥꯝꯕꯤ ꯑꯃ ꯍꯧꯕ ꯃꯇꯝꯗ
ꯃꯉꯥꯗꯨ ꯑꯗꯨꯝ ꯄꯥꯜꯂꯝꯅꯦꯕ
ꯂꯦꯝꯃꯅꯤ ꯍꯥꯏꯕꯅꯤꯗ ꯂꯥꯏ ꯀꯠꯄ ꯅꯣꯡꯃꯒꯤ ꯈꯔ ꯈꯔ ꯂꯥꯏ ꯀꯠꯄꯗꯨꯗꯤ
ꯑꯗꯒꯤ ꯂꯦꯟꯅ ꯑꯃꯨꯛ ꯇꯥꯈꯤꯕꯒꯤ ꯍꯦꯟꯅ ꯑꯃꯨꯛ ꯇꯥꯡꯈꯠꯂꯤꯅꯦ ꯀꯥꯏꯅ ꯁꯥꯟꯅꯔꯩꯗꯨꯁꯨ ꯑꯊꯣꯟꯕꯗꯨꯁꯨ ꯅꯠꯇꯦꯕ ꯌꯥꯕꯤꯅ‌ꯦ ꯇꯧꯔꯤꯁ‌ꯦ ꯍꯧꯖꯤꯛ ꯀꯥꯟꯁ‌ꯦ
ꯂꯦꯟ ꯇꯥꯕ ꯍꯥꯏꯔꯒ ꯅꯣꯏ ꯌꯨꯝꯗꯤ ꯀꯩꯝ ꯇꯧꯍꯧꯗ꯭ꯔꯣ ꯍꯟꯗꯛꯀꯤ ꯂꯦꯟ ꯇꯥꯕꯗꯣ
ꯃꯆꯦꯠ ꯃꯆꯦꯠ ꯐ‌ꯣꯠꯂꯤ
ꯃꯆꯦꯠ ꯃꯆꯦꯠ ꯐꯣꯠꯂ‌ꯦ ꯀꯗꯥꯏꯗꯒꯤꯅ‌ꯣꯗ ꯏꯁꯤꯡ ꯏꯆꯥꯎ ꯊꯣꯛꯏꯅꯤꯅꯦ ꯂꯦꯟꯗꯨꯅ ꯂꯣꯏ ꯍꯨꯠꯇꯠꯄꯤꯔꯦ ꯖꯤꯡꯒ ꯀꯩꯗꯣ ꯑꯗꯨꯗꯒꯤꯗꯤ ꯂꯦꯟ ꯇꯥꯔꯦ ꯅ ꯅꯣꯡ ꯂꯦꯞꯄꯗꯤ ꯅꯠꯇꯦ ꯅꯣꯡꯗꯤ ꯑꯗꯨꯝ ꯇꯥꯁꯜꯂꯛꯄꯅꯤ ꯂꯣꯏꯅ ꯍꯨꯠꯄ ꯂꯣꯏꯔꯒ ꯏꯁꯤꯡ ꯃꯌꯥꯝꯗꯣ ꯑꯃ ꯏꯃꯨꯡꯗ ꯂꯣꯏ ꯆꯪꯉꯛꯑꯦ ꯑꯗꯨꯗꯗꯤ ꯑꯁ ꯆꯣꯛꯍꯟꯗꯦ ꯏꯃꯨꯡ ꯃꯌꯥꯝ ꯑꯗꯩꯗꯤ ꯄꯣꯠ ꯆꯩ ꯃꯌꯥꯝꯗꯣ ꯍꯣꯟꯗꯣꯛ ꯍꯣꯟꯖꯤꯟ ꯑꯃꯨꯛ ꯇꯧꯔꯦ ꯂꯩꯕ ꯌꯥꯗ꯭ꯔꯕꯅꯤꯅ ꯑꯋꯥꯕꯗ ꯑꯋꯥꯕꯅꯤ ꯄꯤꯔꯤꯁꯦ ꯑꯗꯩꯗꯨꯒꯤ ꯑꯃꯨꯛ ꯏꯁꯤꯡ ꯏꯆꯥꯎ ꯑꯃꯨꯛ ꯊꯣꯛꯏꯕꯅꯤꯗꯣ
ꯑꯁ ꯑꯗꯨꯅꯤꯅꯦ ꯂꯥꯏꯔꯕꯗ ꯂꯥꯏ ꯆꯪꯉꯦꯅ ꯍꯦꯛ ꯍꯥꯏꯅꯔꯤꯁꯦ ꯃꯤꯅ
ꯃꯥꯅ‌ꯦ ꯀꯗꯥꯏꯗꯒꯤ ꯏꯁꯤꯡ ꯊꯨꯝꯕꯁꯤꯕꯨ ꯍꯥꯏꯗꯤ ꯀꯩ ꯍꯥꯏꯅꯤ ꯏꯁꯤꯡ ꯊꯛꯅꯕꯗ ꯑꯣꯏꯔꯁꯨ ꯑꯗꯨꯗꯒꯤ ꯀꯩ ꯍꯥꯏꯅꯤ ꯌꯥꯝ ꯋꯥꯕ ꯄꯣꯠꯅꯦꯕ ꯃꯁꯤ ꯄꯣꯠꯁꯦ ꯑꯍꯣꯏꯕ ꯅꯠꯇꯦꯕ
ꯑꯗꯨꯅꯗꯤ ꯉꯁꯤꯁ‌ꯦ ꯉꯁꯤꯁ꯫ ꯌꯥꯝ ꯉꯁꯤ ꯌꯥꯝ ꯅꯣꯛꯅꯤꯡꯕ ꯊꯕꯛ ꯑꯃ ꯇꯧꯕ ꯃꯥꯅꯤ
ꯀꯩ ꯊꯕꯛꯅꯣꯅꯦ
ꯑꯥ ꯏꯇꯩꯍ‌ꯣꯏꯅ ꯐꯩꯖꯨꯞ ꯑꯃꯁꯦ ꯁꯨꯒꯦ ꯁꯨꯒꯦꯅ ꯑꯗꯨꯝ ꯊꯝꯕꯀꯣ ꯍꯟꯗꯛ ꯅꯣꯡꯁꯨ ꯌꯥꯝ ꯃꯪꯉꯤꯗꯅ ꯅꯣꯡꯁꯦ ꯁꯨꯡꯇꯥ ꯇꯥꯗꯣꯏꯗꯅ
ꯑꯥꯎ
ꯉꯁꯤꯁꯦ ꯅꯣꯡ ꯇꯥꯗꯦꯅ ꯁꯨꯃꯥꯏ ꯁꯨꯝ ꯃꯪꯉ ꯁꯨꯝ ꯂꯩꯔ ꯅꯣꯡꯁꯨ ꯇꯥꯗꯕꯁꯤꯗꯅ ꯃꯥꯁꯦ ꯁꯨꯔꯒ ꯏ ꯏꯕꯥꯅꯤꯁꯦ ꯊꯥꯡꯒꯠꯂꯒ ꯐꯧꯃꯤꯟꯅꯔꯦꯕ ꯐꯧꯃꯤꯅ ꯂꯣꯏꯔꯒ ꯑꯩꯅ ꯏꯃꯨꯡꯗ ꯆꯪꯉꯒ ꯉꯥꯏꯍꯥꯛ ꯍꯤꯞꯊꯔꯤꯉꯩꯁꯤꯗ
ꯎꯝ
ꯑꯩꯈꯣꯏ ꯃꯥꯅ ꯅꯪꯒꯤ ꯐꯤꯈꯩꯗ‌ꯣ ꯂꯧꯁꯤꯜꯂꯨꯔꯣꯅꯦ ꯍꯥꯏꯔꯛꯄꯅꯦ ꯃꯤ ꯑꯩꯁꯦ ꯐꯨꯛ ꯂꯥꯎꯅ ꯍꯧꯒꯠꯂꯒ ꯌꯦꯡꯉꯨꯔꯀꯥꯟꯗꯗꯤ ꯍꯦꯛꯇ ꯅꯣꯡꯁꯦ ꯍꯩꯊꯔꯒ ꯂꯩꯔꯝꯕꯅꯦꯕ
ꯕꯤꯔꯥꯅꯤꯍ‌ꯦ
ꯐꯩꯖꯨꯞ ꯁꯨꯕ ꯉꯥꯏꯕ ꯑꯣꯏ ꯂꯩꯔ ꯃꯥꯜꯂꯦ ꯅꯣꯡꯁꯤꯅ ꯉꯁꯥꯏꯗꯩ
ꯅꯣꯡ ꯅꯣꯡ ꯑꯗꯨꯗꯤ ꯅꯣꯡ ꯀꯧꯊꯕꯅꯤꯅꯦ
ꯈꯜꯂꯤꯕꯅꯤ ꯎꯝ ꯎꯝ ꯃꯊꯪꯃꯨꯛꯇꯗꯤ ꯅꯣꯡ ꯀꯧꯊꯕꯁꯦ ꯐꯩꯖꯨꯞ ꯁꯨꯔꯒ ꯑꯣꯏꯅ ꯀꯧꯊꯔꯅꯤ
ꯍꯣꯏ ꯑꯗꯨꯝ ꯍꯥꯏꯅꯕ ꯂꯩꯕꯅꯦ ꯑꯩꯅꯕꯨ ꯒꯥꯔꯤ ꯆꯥꯝꯃꯗꯤ ꯅꯣꯡ ꯇꯥꯔꯛꯑꯅꯤ ꯍꯥꯏꯕꯒꯨꯝꯕꯀꯣ
ꯑꯗꯨꯅꯤꯅꯦ ꯍꯥꯏꯁꯦ ꯀꯔꯤꯅꯣ ꯁꯤꯕꯨ ꯁꯤꯕꯨ ꯍꯧꯅꯔꯤꯕ ꯍꯥꯏꯕꯅꯤꯗ ꯅꯍꯥꯟꯈꯣꯏꯅ ꯃꯪꯈꯩ ꯃꯪꯉꯒ ꯉꯁꯤꯗꯤ ꯅꯨꯡꯁꯥꯁꯨ ꯈꯔ ꯊꯣꯛꯏꯅꯦꯕ ꯅꯣꯡ ꯑꯃꯨꯛ ꯎ ꯗ꯭ꯔꯤꯅꯦꯕ ꯑꯗꯨꯒ ꯄꯨꯡ ꯃꯝ ꯄꯨꯡ ꯃꯝ ꯃꯝꯈ꯭ꯔꯦꯕ ꯁꯤꯗꯤ
ꯕꯦꯔꯥꯅꯤꯅꯦ
ꯀꯪꯉꯔꯣꯏ ꯃꯅꯝ ꯆꯦꯜꯂꯅꯤ ꯑꯁꯤ ꯐꯩꯖꯨꯞꯁꯦ
ꯑꯗꯨꯅꯦ ꯑꯁ ꯅꯝꯊꯤꯕꯅꯦ ꯑꯗꯨꯃꯥꯏꯅ ꯇꯧꯔꯒ ꯅꯣꯡ ꯆꯣꯠꯁꯤꯜꯂꯒ ꯀꯪꯗꯕꯒꯤ ꯀꯨꯏꯅ ꯂꯩꯕꯁꯦ
ꯑ ꯑꯅꯤꯔꯛꯁꯨ ꯑꯃꯨꯛ ꯁꯨꯕꯁꯨ ꯑꯃꯨꯛ ꯇꯟꯕꯅꯦ ꯑꯗꯨꯝ ꯅꯝꯁꯤꯜꯂꯒ
ꯏꯪꯊꯝꯊꯥꯗꯨ ꯄꯨꯊꯣꯔꯛꯄꯗꯅ ꯃꯅꯝꯁꯨ ꯐꯖꯗꯣꯏꯅꯦꯕ
ꯍꯣ ꯑꯗꯨ ꯃꯇꯝꯗꯨꯗꯅ ꯍꯦꯛ ꯄꯔꯐꯤꯌꯨꯝ ꯆꯥꯏꯔꯒ ꯇꯨꯝꯃꯣ
ꯑꯗꯨꯒꯤꯗꯤ ꯊꯕꯛꯁꯦ ꯇꯣꯏꯗꯤ ꯇꯣꯏꯔꯦꯍꯦ ꯇꯧꯔꯤꯁꯦ
ꯑꯅꯤꯗꯨ ꯄꯨꯜꯂꯒ ꯍꯦꯟꯅ ꯃꯅꯝ ꯑꯃꯃꯨꯛ ꯊꯣꯛꯆꯔꯛꯑꯅꯤ
ꯅꯣꯡꯉꯥꯜꯂꯛꯄꯗꯣ ꯋꯥꯟꯊ ꯂꯩꯔꯝꯕꯗꯣ ꯍꯧꯒꯠꯂꯝꯗꯕꯗꯣ
ꯕꯦꯔꯥꯅꯤ ꯑꯗꯨ ꯅꯪ ꯍꯧꯖꯤꯛ ꯗ꯭ꯔꯥꯒꯟ ꯐ꯭ꯔꯨꯠ ꯊꯥꯔꯤꯁꯦ ꯑꯇꯣꯞ ꯑꯇꯣꯞꯄ ꯍꯩꯁꯤꯡ ꯍꯥꯏꯗꯤ ꯀꯣꯝꯂꯥꯒꯨꯝꯕ ꯑꯣꯏꯔꯣ ꯅꯣꯕꯥꯞ ꯑꯣꯏꯔꯣ ꯂꯩꯗꯅ ꯌꯨꯝꯗ ꯊꯥꯕ ꯌꯥꯕꯀꯣ ꯑꯗꯨꯒꯨꯝꯕ ꯊꯥꯕꯩ ꯄ꯭ꯂꯥꯟ ꯂꯩꯕ꯭ꯔꯥ ꯑꯣ
ꯑꯗꯣ ꯈꯔꯗꯤ ꯊꯥꯒꯦꯗꯤ ꯈꯜꯂꯦ ꯑꯗꯣ ꯕꯥꯇꯤꯟꯗ ꯊꯥ ꯌꯥꯗꯕꯅꯤꯅ ꯃꯣꯏꯗꯤ ꯑꯩꯅ ꯈꯜꯂꯤꯁꯦ ꯈꯤꯇꯪ
ꯖꯒꯥꯗꯣ ꯂꯩꯇꯕꯅꯤꯅꯅꯦ ꯃꯐꯝꯗꯣ ꯂꯩꯇꯕꯅꯤꯅ ꯑꯩꯁꯨ ꯐꯔꯛ ꯑꯃ ꯇꯥꯔꯤꯌꯦꯕ
ꯑꯦ ꯑꯗꯨ ꯅꯣꯡꯃ ꯂꯥꯛꯑꯒ ꯐꯖꯅ ꯁꯦꯝꯃꯁꯤꯔꯣ ꯅꯣꯏ ꯅꯥꯀꯟꯒꯤꯗꯨꯗ ꯇꯧ ꯇꯧꯊꯣꯛꯑꯦꯗꯅ ꯂꯩꯕꯥꯛ ꯃꯈꯥꯗꯩ ꯇꯧꯊꯣꯛꯑꯦꯗꯅ ꯑꯗꯨꯒ ꯆꯦꯛ ꯆꯪꯈꯠꯂꯒ ꯑꯗꯨꯝ ꯂꯩꯕꯥꯛꯇꯣ ꯈꯔ ꯍꯩꯖꯤꯜꯂꯒꯅꯦ
ꯍꯥ
ꯑꯗꯨꯝ ꯃꯔꯥꯗꯣ ꯑꯥ ꯇꯥꯅ ꯐꯧꯗꯈꯤꯅꯕ ꯑꯗꯨꯃꯥꯏꯅ ꯑꯃꯨꯛꯇꯪ ꯁꯦꯝꯁꯤꯔꯣ ꯑꯗꯨ ꯑꯗꯨꯃꯥꯏꯅ ꯇꯧꯔ ꯁꯦꯝꯃꯛ ꯇꯥꯔꯒꯗꯤ ꯄꯥꯝꯕꯤ ꯑꯆꯧꯕ ꯊꯥꯕ ꯌꯥꯔꯛꯑꯅꯤꯕ
ꯃꯣꯏꯒꯤ ꯂꯩ ꯐꯖ ꯐꯖꯕ ꯂꯩ ꯄꯥꯟꯕ ꯎꯒꯗꯣ ꯑꯗꯨꯒꯤ ꯃꯔꯨꯒꯗꯣ ꯂꯧꯔꯛꯑꯕꯅꯤ ꯊꯥꯔꯒꯦꯅ ꯑꯗꯨꯗꯤ ꯈꯔ ꯁꯦꯝꯕ ꯌꯥꯔꯤ ꯑꯗꯨꯗꯤ
ꯑꯗꯨꯃꯥꯏꯅ ꯇꯧꯔꯒ ꯍꯨꯠꯇꯣꯛꯑꯁꯦꯅꯦ ꯑꯗꯨꯗꯨꯒ ꯎꯝ ꯔꯥꯎꯟ ꯔꯥꯎꯟꯗꯣ ꯑꯗꯨꯝ ꯑꯀꯣꯏꯕꯗꯨ ꯆꯦꯛ ꯆꯪꯈꯠꯂꯦꯗꯅ
ꯑꯥ
ꯑꯗꯨꯗꯨꯒ ꯂꯩꯕꯥꯛ ꯍꯥꯞꯆꯤꯜꯂꯒ ꯑꯗꯨꯝ ꯑꯥ ꯃꯈꯥ ꯐꯥꯎꯕ ꯂꯩꯕꯥꯛ ꯉꯥꯛꯇ ꯁꯝꯅꯍꯜꯂꯁꯦꯕ ꯑꯗꯨ ꯅꯠꯇ꯭ꯔꯒꯗꯤ ꯒꯝꯂꯥꯗ ꯊꯥꯕ ꯇꯥꯅꯤꯕ ꯍꯥꯏꯗꯤ ꯑꯁꯇꯔ ꯃꯊꯛꯇ ꯆꯦꯛ ꯆꯪꯈꯠꯂꯒ ꯇꯪ ꯊꯥꯕꯗꯨꯗꯤ ꯃꯔꯥ ꯌꯥꯝ ꯁꯥꯡꯅ ꯆꯠꯄ ꯄꯥꯝꯕꯤꯗꯗꯤ ꯑꯃꯨꯛ ꯀꯨꯏꯅ ꯍꯤꯡꯉꯣꯏꯕ
ꯑꯗꯣ ꯅꯪ ꯂꯥꯛꯑꯒ ꯇꯧꯔꯁꯤꯅꯦ ꯑꯗꯣ ꯅꯪ ꯁꯪꯕ ꯅꯨꯃꯤꯠꯇ ꯑꯝꯇ ꯍꯥꯏꯔꯑꯣ
ꯌꯥꯏꯌꯦ ꯌꯥꯏꯌꯦ ꯑꯩ ꯑꯗꯨꯝ ꯄꯥꯎ ꯐꯥꯎꯅꯔꯁꯦ ꯑꯗꯨꯒ ꯇꯧꯔꯁꯦ ꯎꯝ ꯐꯔꯦ ꯐꯔꯦ ꯑꯗꯩ ꯄꯥꯎ ꯐꯥꯎꯅꯔꯁꯤꯀꯣ ꯑꯗꯨꯝ
ꯍꯣꯏ ꯅꯪ ꯁꯪꯕ ꯅꯨꯃꯤꯠꯇ‌ꯣ ꯑꯝ ꯍꯥꯏꯔꯑꯣ ꯀꯣ
ꯎꯝ ꯇꯝꯃꯦ ꯊꯝꯃꯦ ꯑꯗꯨꯗꯤ
ꯊꯝꯃꯦ ꯊꯝꯃꯦ